ꯍꯣ
ꯑꯣ ꯒꯨꯗ ꯃꯣꯔꯅꯤꯡ
ꯑꯥ ꯒꯨ ꯃꯣꯔꯅꯤꯡ ꯑꯥ ꯇꯥꯕ꯭ꯔꯣ
ꯇꯥꯏ ꯍꯣꯏ
ꯑꯣ ꯑꯣ ꯇꯥꯏꯌꯦ ꯇꯥꯏ
ꯎꯝ ꯅꯪ ꯍꯧꯖꯤꯛ ꯃꯁꯦꯁ ꯊꯥꯔꯛꯄꯗꯨꯅ ꯀꯌꯥꯣ
ꯑꯥ
ꯑꯣ ꯑꯣ
ꯃꯥꯅꯤ ꯃꯥꯅꯤ ꯀꯩꯗꯧꯋꯤ ꯅꯣꯏꯁꯦ
ꯀꯝꯅꯦꯗ ꯑꯗꯨ
ꯑꯣ
ꯅꯪꯗꯤ
ꯆꯠ ꯍꯧꯖꯤꯛ ꯆꯥꯊꯣꯛꯏ ꯍꯣꯏ
ꯑꯣ
ꯅꯪꯗꯤꯌꯦ
ꯑꯩ ꯆꯥꯛ ꯊꯣꯡ ꯂꯣꯏꯔꯕꯗ ꯉꯥꯏꯔꯤ
ꯎꯝ
ꯊꯝꯃꯦ
ꯑꯩ ꯑꯩꯗꯤ ꯉꯁꯤ ꯌꯦꯟꯁꯥꯛ ꯆꯥꯏ ꯌꯦꯟꯁꯥꯛ ꯆꯥꯏ ꯏꯆꯦ ꯅꯪꯒꯤ ꯅꯦꯠꯋꯥ ꯈꯔ ꯅꯨꯡꯉꯥꯏꯇꯕ ꯃꯥꯜꯂꯦ ꯍꯜꯂꯣ
ꯎꯝ ꯈꯔ ꯅꯨꯡꯉꯥꯏ ꯑꯥ ꯍꯧꯖꯤꯛꯇꯤ ꯇꯥꯔꯦ ꯑꯧ ꯇꯥꯔꯦ ꯇꯥꯔꯦ
ꯑꯣ ꯑꯣ
ꯎꯝ ꯇꯥꯔꯦ
ꯎꯝ ꯑꯩꯁꯦꯀꯣ ꯉꯁꯤ ꯑꯩꯗꯤꯀꯣ ꯀꯩꯅꯣ ꯑꯗꯨꯝ ꯂꯩꯗ ꯌꯨꯝꯗ ꯀꯔꯤ ꯊꯕꯛ ꯇꯧꯗ ꯂꯩ ꯑꯩꯗꯤ ꯌꯨꯝꯗ ꯑꯗꯨꯝ ꯐ꯭ꯔꯤꯗ ꯂꯩꯕꯅꯦ ꯅꯪꯗ ꯀꯥꯏ ꯀꯦ ꯍꯣꯠꯅ
ꯑꯩ ꯑꯩꯅꯁꯨ ꯀꯣꯂꯦꯖ ꯀꯣꯂꯦꯖꯁꯨ ꯀꯥꯔꯦ ꯑꯗꯨꯕꯨ ꯔꯤꯒꯨꯂꯔ ꯆꯠꯇꯦ ꯀꯣꯆꯤꯡ ꯂꯧꯔꯤ
ꯑꯣ ꯑꯣ ꯑꯣ ꯅꯪꯗꯤ ꯃꯩꯇꯩꯂꯣꯟꯁꯨ ꯌꯥꯝ ꯍꯩꯌꯦ ꯂꯥ
ꯑꯦ ꯌꯥꯝ ꯍꯩꯕ ꯅꯠꯇꯦꯗ
ꯎꯝ ꯀꯌꯥꯝ ꯀꯨꯏꯔꯒꯦ ꯅꯪꯗꯤ ꯑꯁꯤ ꯖꯣꯏꯟ ꯇꯧꯕ
ꯅꯨꯃꯤꯠ ꯅꯤ ꯑꯍꯨꯝ ꯈꯛꯇ ꯉꯥꯏꯔꯤ
ꯑꯣ ꯑꯣ ꯅꯨꯡꯉꯥꯏꯕ꯭ꯔꯥ ꯑꯗꯨꯝ ꯑꯩꯅ ꯉꯔꯥꯡ ꯑꯦꯞꯁꯇꯣ ꯍꯥꯡꯕ ꯐꯥꯔꯁ ꯀꯣꯜ ꯅꯉꯣꯟꯗꯅꯦ
ꯑꯣ
ꯎꯝ
ꯑꯣ
ꯅꯪꯗꯤ ꯅꯨꯃꯤꯠ ꯀꯌꯥꯗ ꯀꯣꯜ ꯀꯌꯥꯔꯛ ꯇꯧꯕ꯭ꯔꯥ
ꯎꯝ
ꯑꯩ ꯑꯩꯗꯤ ꯊꯕꯛ ꯁꯪꯗꯕꯒꯤ ꯑꯩꯗꯤ ꯃꯉꯥꯔꯛ ꯇꯔꯨꯛꯛ
ꯁꯪꯗꯕꯒꯤ
ꯑꯣ ꯑꯣ ꯑꯩꯅ ꯀꯣꯜ ꯇꯧꯒꯗꯕꯗꯣ ꯑꯩꯅ ꯀꯣꯛ ꯏꯀꯥꯏꯔꯒ ꯂꯩꯕ ꯁꯣꯝꯗ
ꯎꯝ ꯏꯆꯦꯖꯤ ꯎꯝ ꯌꯨꯝꯕꯥꯜꯕ ꯅ ꯅꯠꯇ꯭ꯔꯒ ꯀꯩꯅꯣ ꯇ ꯑꯣ
ꯆꯂꯦ ꯑꯉꯥꯡ ꯑꯍꯨꯝ ꯁꯨꯔꯦ ꯎꯝ ꯑꯩꯁꯨ ꯏꯅꯝꯃ ꯎꯝ ꯏꯅꯝꯃ ꯑꯃꯅꯀꯣ
ꯎꯝ
ꯖꯣꯏꯟ ꯑꯗꯨꯝ ꯑꯦꯞꯁꯇꯣ ꯍꯥꯡꯂꯒ ꯑꯗꯨꯝ ꯀꯣꯜ ꯈꯛꯇꯪ ꯇꯧꯒꯗꯕꯅꯦ ꯇ꯭ꯔꯥꯏ ꯇꯧ ꯍꯥꯏꯕꯒꯤ ꯀꯣꯏꯁꯨ ꯇꯧꯧꯕꯅꯤꯗ
ꯎꯝ ꯑꯉꯥꯡꯗꯣ ꯆꯥꯎꯔꯝꯃꯅꯤꯌꯦ ꯑꯗꯨꯗꯤ
ꯆꯥꯎꯔꯦ ꯆꯥꯎꯔꯦ ꯑꯍꯟꯗ ꯀ꯭ꯂꯋꯥꯥꯁ ꯑꯦꯠ ꯀꯥꯔꯦ
ꯌꯥꯝ ꯆꯥꯎꯔꯦꯅꯦ ꯑꯗꯨꯗꯤ
ꯎꯝ
ꯎꯝ ꯇꯝꯄꯥꯛꯒꯤ ꯃꯤꯔ ꯆꯤꯡꯉ ꯃꯤꯔ ꯆꯌꯥ
ꯑꯩꯔꯥ
ꯑ
ꯑꯩꯈꯣꯏ ꯏꯃꯥ ꯏꯄꯥ ꯈꯣꯏꯗꯤꯀꯣ ꯑꯩꯈꯣꯏ ꯏꯕꯣꯛ ꯈꯣꯏꯗꯣ ꯑꯥ ꯆꯤꯡꯗꯒꯤꯅꯦ ꯑꯗꯨ ꯑꯣꯏꯔꯁꯨ ꯏꯃꯥ ꯏꯄꯥꯗꯣ
ꯎꯝ
ꯑꯁꯤꯗ ꯇꯝꯄꯥꯛꯇ ꯅꯪꯅ ꯇꯝꯄꯥꯛ ꯍꯥꯏꯕꯤꯁꯦ ꯇꯝꯄꯥꯛ ꯍꯥꯏꯕ ꯇꯥꯔꯦ ꯑꯁꯤꯗ ꯃꯣꯏꯕꯨ ꯄꯤꯛꯏꯉꯩꯗꯤ ꯑꯗꯨꯝ ꯂꯩꯕꯀꯣ ꯑꯩꯈꯣꯏꯁꯦ ꯑꯗꯨꯝ ꯁꯤꯗꯒꯤ ꯍꯥꯏꯕ ꯇꯥꯔꯦꯗ
ꯑꯣ ꯎꯝ ꯐꯩ
ꯅꯪꯗꯦ
ꯑꯩꯅꯦ ꯆꯤꯡꯖꯗꯩꯅꯦ
ꯑꯣ ꯑꯩꯈꯣꯏꯅ ꯁꯤꯗ ꯑꯗꯨꯝ ꯂꯩꯈ꯭ꯔꯕꯀꯣ
ꯑꯣ ꯆꯤꯡꯒꯤ ꯃꯤꯅꯤ
ꯑꯣ ꯑꯩꯁꯨ ꯆꯤꯡꯒꯤ ꯃꯤꯅꯤꯗ ꯑꯣꯏꯔꯨꯕꯗꯤ ꯑꯗꯨ ꯑꯣꯏꯔꯒꯁꯨ ꯏꯃꯥ ꯏꯄꯥꯗꯣ ꯑꯁ ꯑ ꯀꯩꯅꯩꯅꯣ ꯁꯤꯗ ꯄꯣꯛꯄꯤꯕꯀꯣ ꯑꯗꯨꯒ ꯑꯩꯈꯣꯏꯁꯨ ꯁꯤꯗ ꯑꯗꯨꯝ ꯄꯣꯛꯈ꯭ꯔꯦ ꯑꯗꯨꯗꯒꯤ ꯄꯤꯛꯏꯉꯩꯗꯒꯤꯀꯣ ꯑꯗꯨꯝ ꯃꯔꯛ ꯃꯔꯛꯇꯁꯨ ꯑꯗꯨꯝ ꯅꯪ ꯂꯩ ꯅꯪꯗꯦ ꯅꯪꯒꯤ ꯀꯩꯅꯣ ꯅꯆꯤꯟ ꯏꯅꯥꯎ ꯀꯌꯥ ꯁꯨꯕ꯭ꯔꯥ
ꯎꯝ ꯃꯉꯥꯅꯦ ꯑꯩꯗꯤ
ꯑꯣ ꯅꯪꯅ ꯀꯌꯥ ꯁꯨꯕ ꯑꯗꯨꯗꯤ
ꯑꯍꯨꯝ ꯑꯍꯨꯝ ꯁꯨꯕꯥꯏꯅ
ꯑꯦ ꯀꯔꯤ ꯀꯣꯂꯦꯖ ꯆꯠꯇꯕ꯭ꯔꯥ ꯅꯪꯗꯦ
ꯑ ꯆꯤꯡꯅꯅꯤꯁꯦ ꯑꯥ
ꯍꯧꯖꯤꯛꯁꯨ ꯑꯥꯗ ꯑꯗꯨꯝ ꯂꯩꯕ꯭ꯔꯣ
ꯍꯧꯖꯤꯛꯇꯤ ꯇꯝꯄꯥꯛꯇ ꯂꯩꯌꯦ
ꯑꯣ ꯑꯣ ꯑꯣ ꯑꯣ ꯍꯣꯏ
ꯎꯝ ꯀꯕꯥꯗ ꯀꯣꯆꯤꯡ ꯂꯧꯔ ꯂꯩꯌꯦꯕ
ꯑꯣ ꯐꯔꯦ ꯐꯔꯥꯏꯦ ꯍꯣꯠꯅꯧ ꯍꯣꯠꯅꯧ ꯍꯣꯠꯅꯅꯕ ꯀꯥꯟ ꯅꯪꯅ ꯃꯍꯩ ꯂꯧꯒꯗꯕꯅꯤ ꯀꯅꯥ ꯀꯅꯥ ꯔꯦꯟꯗ ꯂꯩꯕ꯭ꯔꯥ ꯑꯗꯨꯒ ꯅꯠꯇ꯭ꯔꯒ ꯅꯣꯏ ꯀꯃꯥꯏꯅ ꯇꯧꯕ꯭ꯔꯥ
ꯦꯟꯗ ꯂꯩ ꯍꯣꯏ
ꯑꯣ ꯑꯣ ꯑꯣ
ꯏꯇꯣꯝꯗ ꯔꯦꯟꯗꯤ ꯂꯩꯔꯤꯅꯦ
ꯎꯝ ꯑ ꯅꯊꯟꯗ ꯂꯩ ꯍꯥꯏꯔꯕ ꯑꯣ ꯑꯣ ꯑꯣ
ꯏꯆꯦ ꯅꯪꯁꯨꯕꯣ ꯌꯦꯡꯕ꯭ꯔꯥ
ꯑꯩꯕꯣ ꯄꯥꯛ ꯌꯦꯡꯒꯦ ꯑꯗꯨꯝ ꯃꯔꯛ ꯃꯔꯛꯇ ꯀꯩꯅꯣ ꯐꯦꯁꯕꯨꯛꯇꯨ ꯈꯔ ꯃꯇꯦꯛ ꯃꯇꯦꯛ ꯂꯥꯛꯄꯗ ꯑꯗꯨꯒꯨꯝꯕꯀꯨꯝꯕ ꯌꯦꯡꯕꯣꯀꯣ ꯕꯣꯜꯁꯦ ꯀꯌꯥ ꯏꯟꯇꯔꯦꯁ ꯂꯩꯇꯕ ꯅꯪꯒꯤ
ꯑꯩꯁꯨ ꯌꯦꯡꯅꯤꯡꯉꯦ ꯑꯗꯨꯕꯨ ꯗꯇꯥ ꯌꯥꯎꯗꯣꯏ ꯋꯥꯏ ꯐꯥꯏꯁꯨ ꯐꯪꯗꯦ ꯑꯗꯨꯒꯤ ꯌꯦꯡꯗꯦ ꯉꯁꯤ ꯈꯛꯇ ꯑꯥꯔꯖꯦꯟꯇꯤꯅꯥ ꯁꯅꯥꯕꯒꯤ ꯌꯦꯡꯉꯦ
ꯑꯣ ꯑꯩꯈꯣꯏꯗ ꯂꯥꯛꯑꯣꯅ ꯌꯦꯡꯕ ꯌꯥꯏꯅ
ꯑꯣ ꯋꯥꯐꯥꯏ ꯐꯪꯕ꯭ꯔꯣ ꯏꯆꯦ ꯅꯣꯏꯗ
ꯎꯝ
ꯎ ꯌꯥꯝ ꯐꯩꯅꯦ
ꯎꯝ
ꯑꯩꯈꯣꯏ ꯔꯦꯟꯗ ꯋꯥꯏꯐꯥꯏ ꯐꯪꯗꯕ
ꯎꯝ ꯎꯝ
ꯍꯜꯂꯣ ꯇꯥꯕ꯭ꯔꯣ
ꯔꯃꯅꯤ
ꯑꯧ ꯇꯥꯔꯦ ꯇꯥꯔꯦ
ꯑꯣ ꯅꯊꯟꯟꯅ ꯂꯩꯕꯗꯣ ꯅꯨꯡꯉꯥꯏꯕ꯭ꯔꯥ ꯍꯥꯏꯕ
ꯎꯝ ꯎꯝ ꯅꯨꯡꯉꯥꯏꯌꯦ ꯑꯗꯨꯕꯨ ꯃꯔꯛ ꯃꯔꯛꯇꯗꯤ ꯂꯩꯕ ꯌꯥꯝ ꯅꯨꯡꯉꯥꯏꯗꯤ ꯏꯇꯣꯝꯗ ꯂꯩꯕꯗꯤ
ꯎꯝ ꯃꯤ ꯋꯥꯔꯤ ꯁꯥꯅꯤꯡꯕ ꯈꯣꯠꯄ ꯑꯗꯨꯒꯨꯝ ꯃꯇꯝꯗꯗꯤ ꯂꯣꯟꯂꯤ ꯑꯣꯏꯔꯝꯅꯤꯀꯣ
ꯑꯦ
ꯍꯥꯏꯕꯗꯤ ꯏꯁꯥꯗꯣ ꯈꯖꯤꯛꯇꯪ ꯅꯨꯉꯥꯏꯇꯕꯒꯨꯝꯕ ꯇꯧꯕ ꯃꯥꯟꯕ
ꯍꯣꯏ
ꯎꯝ ꯑꯁ ꯍꯣꯏ ꯏꯆꯥ ꯎꯝ ꯆꯥ ꯑꯅꯤꯁꯨ ꯕꯣꯜ ꯌꯦꯡꯕ ꯁꯥꯔꯒ ꯀꯣ
ꯑꯈꯣꯏ ꯑꯈꯣꯏ ꯏꯃꯨꯡꯁꯦ ꯑꯩ ꯅꯨꯄꯥꯈꯣꯏꯁꯦ ꯅꯨꯄꯥ ꯌꯥꯝꯃꯦꯕꯥ ꯃꯇꯩ ꯑꯦ ꯃꯆꯤꯟ ꯃꯅꯥꯎ
ꯑ
ꯑꯗꯨꯒ ꯈꯣꯏꯒꯤ ꯍꯨꯏ ꯃꯥ ꯑꯩ ꯅꯨꯄꯥꯒꯤ ꯃꯆꯤꯟ ꯃꯅꯥꯎꯒꯤ ꯃꯆꯥꯁꯤꯡꯗꯨꯒ ꯕꯣꯜ ꯌꯦꯡꯒꯦ ꯍꯥꯏꯅ ꯌꯦꯡ ꯌꯑꯦ ꯑꯍꯤꯡ ꯆꯨꯞꯄ ꯗꯨꯝ ꯕꯣꯜ ꯌꯦꯡꯂꯒꯀꯣ ꯂꯩꯌꯦ ꯑꯗꯣ ꯁꯥꯊꯤ ꯃꯟꯕ ꯃꯣꯏꯁꯦ ꯅꯨꯄꯥ ꯉꯥꯛꯇꯪ ꯑꯣꯏꯕꯀꯣ ꯑꯗꯨꯒꯤ
ꯑꯌꯨꯛ ꯉꯟꯇꯥ ꯑꯩꯗꯣ ꯍꯧꯒꯠꯂꯦ ꯄꯨꯡ ꯃꯉꯥ ꯑꯗꯨꯋꯥꯏꯗ ꯍꯧꯒꯠꯂ ꯌꯦꯡꯉꯨ ꯀꯥꯟꯗ ꯃꯣꯏ ꯔꯨꯝꯗ ꯂꯩꯔꯝꯗꯕ ꯋꯥꯅꯦ ꯇꯤꯚꯤ ꯇꯤꯚꯤ ꯀꯥꯔꯗ ꯂꯣꯏ ꯇꯨꯝ ꯂꯩꯔꯝ ꯋꯥꯅꯤꯗ
ꯑꯈꯣꯏ ꯑꯩ ꯅꯨꯄꯥꯒꯤ ꯃꯆꯤꯟ ꯃꯅꯥꯎꯗꯣ ꯃꯉꯥ ꯁꯨꯋꯦꯕꯥ
ꯑꯣ
ꯎꯝ ꯅꯪꯗꯤ ꯑ ꯅꯪ ꯅꯪꯅ ꯊꯔꯠ ꯁꯨꯕꯅꯦꯕꯥ ꯑꯣ ꯑꯣ ꯑꯣ ꯅꯨꯄꯤ ꯀꯌꯥ ꯅꯨꯄꯥ ꯀꯌꯥ
ꯅꯨꯄꯤ ꯃꯔꯤ ꯅꯨꯄꯥ ꯑꯃ
ꯅꯨꯄꯥ ꯑꯃ ꯀꯣ ꯑꯣ ꯑꯣ ꯌꯨꯝ ꯄꯥꯟꯕ ꯈꯣꯠꯄ ꯑꯗꯨꯒꯨꯝꯕꯗꯤ ꯂꯩꯔꯕ꯭ꯔꯥ ꯅꯣꯏꯗꯤ
ꯏꯆꯦ ꯏꯆꯦ ꯑꯍꯟ ꯅꯠꯇꯕ ꯑꯩ ꯃꯊꯛꯇ ꯂꯩꯌꯦꯕ ꯍꯖꯤꯛꯀꯥꯟ ꯌꯨꯝ ꯄꯥꯜꯂꯦ ꯃꯌꯥꯏꯒꯤ ꯃꯌꯥꯏꯒꯤ ꯅꯨꯄꯤ
ꯎꯝ ꯎꯝ ꯅꯅꯥꯎ ꯅꯨꯄꯥꯗꯤ ꯆꯍꯤ ꯀꯌꯥ ꯁꯨꯔꯦ ꯑꯗꯨꯗꯤ
ꯊ꯭ꯔꯤ ꯀꯌꯥ ꯔ ꯇꯔꯥꯅꯤꯄꯥꯟ ꯅꯠꯇꯦ
ꯃꯥꯅ ꯂꯥꯁ꯭ ꯔ
ꯎꯝ ꯅꯠꯇꯦ ꯑꯩꯒꯤ ꯃꯁꯥꯗ
ꯑꯣ ꯑꯣ ꯑꯣ
ꯂꯥꯁꯇꯤ ꯅꯨꯄꯤꯅꯤ
ꯑꯦ ꯑꯦ ꯃꯣꯏꯁꯨ ꯑꯥ ꯂꯣ ꯑ ꯑꯥꯗ ꯑꯗꯨꯝ ꯆꯤꯡꯗ ꯂꯩꯌꯦ ꯍꯥꯏꯕꯀꯣ ꯃꯣꯏ ꯃꯌꯥꯝꯁꯨ
ꯑꯧ
ꯎꯝ ꯎꯝ
ꯌꯨꯝꯗ ꯑꯗꯨꯝ ꯂꯩꯕ꯭ꯔ ꯆꯦꯅꯪꯗꯤ ꯍꯧꯖꯤꯛꯀꯥꯟ
ꯑꯥꯎ ꯑꯗꯨꯝ ꯂꯩꯌꯦ ꯌꯨꯝꯗ
ꯀꯔꯤꯁꯨ ꯇꯧꯗꯦ ꯑꯉꯥꯡꯒꯤ ꯁ꯭ꯀꯨꯜ ꯆꯠꯅꯤꯡꯉꯥꯏ ꯁꯦꯝꯒꯅꯤ ꯆꯥꯛ ꯏꯟꯁꯡ ꯊꯣꯡꯒꯦ ꯇꯤꯐꯤꯟ ꯇꯤꯐꯤꯟ ꯁꯦꯝꯃꯦ ꯐꯤ ꯁꯨꯔꯦ ꯌꯨꯝ ꯈꯔꯛ ꯁꯦꯡꯗꯣꯛꯑꯦ ꯂꯣꯏꯔꯦ ꯑꯩꯒꯤ ꯊꯕꯛ
ꯑꯣ ꯅꯨꯡꯉꯥꯏꯕ ꯅꯨꯡꯉꯥꯏꯕ ꯄꯨꯟꯁꯤꯅꯦ
ꯍꯝ ꯍ ꯍ
ꯎꯝ
ꯊꯕꯛꯇꯤ ꯇꯧꯅꯤꯡꯉꯦ ꯇꯧꯔꯒꯁꯨ ꯎꯄꯥꯏ ꯂꯩꯇꯦ
ꯎꯝ
ꯃꯅꯤꯄꯨꯔ
ꯀꯩꯅꯣ ꯇꯧꯕꯅꯤꯅꯀꯣ
ꯑꯥ ꯎꯝ ꯅꯨꯡꯉꯥꯏꯕꯅꯤ ꯑꯗꯨꯅ
ꯎꯝ ꯅꯪꯗꯤ ꯅꯣꯡꯃꯗ ꯎꯝ ꯀꯌꯥꯔꯛ ꯇꯧꯋꯦ ꯍꯥꯏꯕꯀꯣ
ꯃꯉꯥ ꯇꯔꯨꯛ ꯈꯛꯇꯅꯦ
ꯑꯣ ꯑꯣ ꯑꯣ ꯑꯣ ꯐꯔꯦ ꯀꯦ ꯎꯝ ꯑꯩꯁꯨ ꯑꯩꯈꯣꯏ ꯂꯩꯀꯥꯏꯗ ꯏꯅꯥꯎꯅꯨꯄꯤ ꯑꯃ ꯂꯩꯌꯦꯕ
ꯑꯥ
ꯑ ꯇꯧꯋ ꯍꯥꯏꯔꯒ ꯑꯩꯅ ꯑꯁ ꯇꯧꯅꯤꯡꯂꯤꯗ ꯍꯥꯏꯔꯒ ꯅꯍꯥꯟꯗꯩ ꯑꯗꯨꯝ ꯂꯩꯕ ꯑ ꯃꯥꯒꯤꯗꯤ ꯇꯥꯛꯁ ꯂꯣꯏꯔꯦ ꯍꯥꯏꯌꯦ ꯑꯗꯨ ꯂꯣꯏꯔꯒ ꯀꯣꯜ ꯔꯤꯁꯤꯞ ꯈꯛꯇꯪ ꯇꯧꯕ ꯌꯥꯏ ꯃꯥꯅꯗꯤ ꯇꯧꯕ ꯌꯥꯗ꯭ꯔꯦ ꯍꯥꯏꯕ ꯎꯝ ꯑꯩꯅꯥ ꯏꯃꯥꯟꯅꯕꯤ ꯑꯃ ꯑꯅꯤꯁꯨ ꯉꯁꯥꯏ ꯉꯔꯥꯡꯗꯣ ꯍꯥꯏꯕꯤꯈꯤꯕꯅꯦ ꯗꯥꯎꯟꯂꯣꯗ ꯇꯧꯋꯣ ꯑꯩꯈꯣꯏ ꯈꯛꯇꯪ ꯑꯣꯏꯔꯁꯨꯀꯣ ꯀꯣꯜ ꯇꯧꯁꯦ ꯍꯥꯏꯅ ꯐ꯭ꯔꯤ ꯂꯩꯔꯒ ꯐꯣꯟ ꯇꯧ ꯄꯣꯛꯁꯇꯪꯁꯨ ꯄꯩꯁꯥ ꯐꯪꯉꯨꯗꯣ ꯑꯩꯅ ꯐꯥꯔꯁꯇꯗꯤ ꯊꯥꯖꯗꯕꯅꯦ ꯅꯪꯗꯤ ꯀꯃꯥꯏꯟ ꯇꯧꯕ꯭ꯔꯥ
ꯑꯩ ꯗꯤ ꯑꯗꯨꯝꯃꯥꯏ ꯇꯧꯏ
ꯎꯝ ꯑꯗꯨꯃꯥꯏꯅ ꯇꯧꯕꯗꯨꯗ ꯑꯩꯅ ꯑꯁ ꯑꯗꯨꯒ ꯑꯩ ꯑꯩ ꯏꯅꯝ ꯃꯗꯣ ꯑꯩ ꯅꯨꯄꯥꯒꯤ ꯃꯅꯥꯎꯅꯨꯄꯤ ꯍꯦꯛꯇꯣ
ꯎꯝ
ꯌꯦꯡꯉꯨ ꯇꯨ ꯅꯪ ꯊꯥꯖꯗ꯭ꯔꯗꯤ ꯄꯩꯁꯥ ꯆꯪꯉꯤꯇꯨ ꯀꯥꯏꯅ ꯇꯧꯕ ꯀꯥꯟꯗ ꯏꯟꯇꯔꯦꯁꯇꯣ ꯂꯩꯈꯠꯂꯛꯄ ꯑꯗꯨ ꯃꯇꯨꯡꯗꯗꯤ ꯇꯧꯕꯤꯔꯣ ꯍꯥꯏꯅ ꯇꯧꯔꯤꯅꯤ ꯑꯩꯁꯨ
ꯃꯔꯛ ꯃꯔꯛꯇꯁꯨ ꯃꯔꯛ ꯃꯔꯛꯇꯗꯗꯤ ꯀꯣꯜ ꯇꯧꯕ ꯐꯥꯎ ꯇꯜꯂꯦꯗ ꯃꯨꯠ ꯂꯩꯇꯕ ꯀꯥꯟꯗ ꯕꯤꯠ ꯂꯩꯇꯕ ꯀꯥꯟꯗ ꯑꯩ ꯋꯥ ꯉꯥꯡꯕ ꯐꯧꯕꯥ ꯇꯥꯟꯕ ꯃꯇꯝꯁꯨ ꯂꯩꯌꯦ
ꯎꯝ ꯅꯪ ꯌꯥꯝ ꯇꯞꯀꯗꯕ ꯃꯥꯜꯂꯦ ꯍꯥꯏꯕꯗꯤ ꯅꯈꯣꯟꯁꯨ ꯌꯥꯝ ꯇꯞꯄꯦꯕꯀꯣ
ꯇꯞꯇꯤꯗ ꯁꯥꯎꯒꯟꯕꯅꯦ
ꯎꯝ